ꯑ
ꯍ ꯏ ꯇ ꯑ ꯅꯅꯨꯡꯉ ꯍꯥꯏꯗꯤꯕꯣꯣꯏ ꯀꯂꯂꯤꯌꯥ
ꯑ ꯀꯗꯣꯏꯅ
ꯍꯜꯂꯣ
ꯀꯗꯣ ꯍꯩꯅꯣ
ꯂꯩꯔꯝ
ꯎꯝ
ꯑ
ꯆꯔꯗ ꯍꯥꯏꯅ
ꯎꯝ
ꯆꯥꯕ ꯅꯣꯡꯃ
ꯊꯤꯟ ꯆꯥ ꯆꯥꯗ꯭ꯔꯤꯌꯦ ꯄꯨꯡ ꯄꯨꯡ ꯌꯥꯝ ꯉꯜꯂꯤꯗ ꯑꯩꯈꯣꯏꯒꯤ ꯆꯥꯕꯩ ꯃꯇꯝ ꯋꯥꯠꯂꯤ ꯍꯣꯔꯦꯟ ꯄꯨꯡ ꯕꯥꯔꯣ ꯅꯠꯇ꯭ꯔꯥ ꯇꯔꯥꯃꯥꯊꯣꯏ ꯃꯈꯥꯏ ꯑꯋꯥꯏ ꯇꯥꯕ ꯀꯥꯟꯗ ꯆꯥꯗꯣꯏꯅꯦꯕ ꯍꯧꯖꯤꯛ ꯐꯥꯎꯒꯤꯗꯤ ꯀꯔꯤ ꯍꯥꯏꯅꯤ ꯕ꯭ꯔꯦꯛꯐꯥꯁ ꯈꯔ ꯈꯔ ꯆꯥꯟꯅꯈꯤꯕ ꯃꯥꯒꯤ ꯃꯥꯒꯤ ꯊꯕꯛ ꯆꯠꯄꯒꯤ ꯇꯥꯏꯃꯤꯡ ꯑꯣꯏꯕꯅꯤꯅ ꯑꯗꯨ ꯆꯥꯛꯁꯦ ꯊꯣꯡꯕꯗꯤ ꯂꯣꯏꯔꯕꯅꯦ ꯑꯗ ꯍꯧꯖꯤꯛ ꯀꯩ ꯇꯧꯔ ꯂꯩ ꯎꯝ ꯀꯥꯗ ꯂꯩꯔꯦ ꯀꯥꯗ ꯂꯩ ꯍꯧꯖꯤꯛ ꯐꯦꯟꯒꯤ ꯎꯔꯨꯔ ꯊꯥꯗꯅ ꯂꯩꯔꯤꯁꯦ
ꯉꯁꯤ ꯑꯩꯈꯣꯏꯗꯤ ꯉꯟ ꯉ ꯑ ꯍꯋꯥꯏ ꯌꯥꯝ ꯊꯣꯡꯉꯦ ꯕꯣꯔꯥ ꯑꯃ ꯇꯧꯔꯒ
ꯑꯣ
ꯑꯩꯈꯣꯏꯗꯤ ꯆꯥꯛ ꯑꯩꯈꯣꯏꯗꯤ ꯆꯥꯡ ꯉꯅ ꯉꯟꯅ ꯆꯥꯏꯌꯦ
ꯎꯝ
ꯉꯟꯅ ꯉꯟꯅ ꯍꯧꯒꯠꯅꯩꯕꯗꯨꯗꯨꯒꯤ ꯑꯩꯈꯣꯏ ꯃꯥꯅ ꯊꯣꯡꯕꯅꯦ
ꯑ
ꯑꯌꯨꯛꯇ ꯁꯥꯟꯅꯕ ꯆꯂꯨꯨꯔꯦ
ꯑꯥ
ꯑꯦ ꯕ꯭ꯔꯦꯛꯐꯥꯁ ꯎꯨꯡ ꯇꯔꯦ ꯍꯨ ꯇꯥꯔꯦ ꯑꯜꯄꯗꯥ ꯑꯗꯦꯃꯣ ꯍꯧꯖꯤꯛ ꯆꯥꯛ ꯇꯣꯂꯛꯄ ꯉꯥꯏ ꯆꯥꯡ ꯆꯥꯊꯦ ꯃꯥꯏ ꯃꯥꯏ ꯇꯕ ꯑꯃꯨꯛ ꯆꯥꯟꯅꯈ꯭ꯔꯅꯤ ꯑꯏ ꯊꯣꯛꯄ ꯑ
ꯑꯣ
ꯑꯗꯨꯒꯤꯅꯤꯗ ꯊꯕꯛ ꯆꯠꯅꯕꯩꯅꯤꯗ ꯉꯪꯒꯟ ꯆꯥꯏꯁꯦ ꯅꯠꯇ꯭ꯔꯗꯤ ꯊꯕꯛꯀ ꯂꯩꯇꯕ ꯇꯥꯏꯃꯤꯡꯗꯨꯗꯤ ꯄꯨꯡ ꯀꯩꯅꯩꯅꯣ ꯑꯣꯒ ꯕꯥꯔꯣ ꯑꯃ ꯑꯗꯨꯝ ꯇꯥꯏꯗ ꯑꯩꯈꯣꯏꯁꯨ
ꯑꯣ
ꯅꯣꯏꯗꯤ ꯀꯩ ꯃꯊꯦꯜ ꯊꯣꯡꯈ꯭ꯔꯒꯦ ꯊꯣꯡꯈ꯭ꯔꯕꯣ ꯊꯣꯡꯗ꯭ꯔꯤꯕꯣ
ꯑꯩꯅ ꯊꯣꯡꯉꯤꯅꯦ
ꯎꯝ ꯑꯣ ꯀꯩꯁꯥꯡ ꯊꯣꯡꯉꯤꯅꯣ
ꯊꯣꯡꯕꯁꯦ ꯑꯩꯈꯣꯏ ꯏꯔꯣꯝꯕ ꯑꯃꯒ ꯉꯥꯇꯣꯡ ꯉꯥꯔꯤ ꯑꯃꯒ ꯐꯖꯅ ꯉꯧꯔꯝꯍꯧꯔꯦ ꯌꯦꯔꯣꯝ ꯑꯃꯗꯤ ꯃꯆꯜ ꯎꯗꯤ ꯀꯔꯤꯅꯤꯗ ꯁꯤꯀꯣꯠꯀ ꯑꯂꯨꯒ ꯀ ꯑꯃ ꯑꯗꯨꯝ ꯑꯩꯈꯣꯏꯒꯤ ꯌꯦꯟꯗꯤꯦꯝꯨꯝꯒ ꯑꯣꯏꯔꯝ ꯃꯥꯜꯂꯤꯦ ꯗꯤꯡꯕ ꯇꯧꯔꯒ ꯏꯔꯣꯟꯖꯜꯂꯝꯃꯣꯏ ꯖꯂꯖ ꯐ ꯆꯠꯂꯒ ꯀꯔꯦꯟ ꯆꯥꯔꯁꯨ ꯌꯥꯅꯕꯅ ꯍꯧꯖꯤꯛ ꯐꯥꯎꯒꯤꯗꯤ ꯃꯤ ꯆꯥꯛ ꯂꯥꯝꯗ꯭ꯔꯤꯕ꯭ꯔꯥ ꯈꯪꯗꯦ ꯑꯩꯗꯤ ꯕꯕꯥ ꯏꯃꯥ ꯍꯣꯏ ꯆꯥꯛ ꯊꯣꯡꯕꯤꯅꯕ ꯂꯩꯇ꯭ꯔꯦꯅꯦꯍꯦ ꯆꯥꯛ ꯌꯦꯟꯁꯥꯡꯗꯤ ꯅꯨꯄꯤ ꯊꯤꯖꯜ ꯖꯤꯂꯛ ꯀꯂꯕꯅꯤ
ꯊꯤꯖꯤꯜꯂꯣ ꯊꯤꯖꯤꯜꯂꯣ ꯌꯥꯔꯛꯇꯧꯔꯕꯅꯤ ꯆꯍꯤꯗꯣ ꯈ ꯂꯩꯗꯤ ꯌꯨꯝꯗꯒꯤ ꯉꯥꯡꯕꯗ ꯈꯥꯡ ꯂꯥꯛꯄ ꯉꯝꯃꯔꯣꯏꯗꯕꯅꯤ
ꯈꯜꯂꯤꯕꯅꯤꯅꯦ ꯑꯩꯁꯨ ꯅꯨꯄꯤꯁꯦ ꯊꯤꯖꯤꯜꯂꯁꯤꯔꯥ ꯀꯥꯏꯅ ꯂꯩꯇꯕꯁꯤꯗꯅꯤꯅꯦꯍꯦ ꯌꯥꯎꯗꯕ ꯑꯃ ꯂꯩꯕ
ꯑꯗꯨꯝ ꯌꯥꯎꯋꯦꯕ
ꯇ ꯌꯥꯎꯋꯤ ꯁꯤꯅ ꯊ ꯍꯥꯏ ꯑꯣꯣꯡꯍꯔ
ꯁꯨ ꯍꯨꯖꯤꯛꯁꯦ ꯁꯥꯒꯠꯂꯛꯄꯖꯤꯗ ꯀꯣꯏꯕ ꯆꯠꯅꯤꯡꯗ꯭ꯔꯣ ꯑꯆꯤꯛꯄ ꯃꯐꯝ ꯊꯤꯟꯅꯤꯡꯗ꯭ꯔꯣ
ꯌꯥꯏꯌꯦ ꯑꯩꯖꯤ ꯈꯜꯂꯤꯅꯦ ꯉꯁꯥꯏꯗꯒꯤ ꯑꯩꯅꯧ ꯃꯨꯜꯂꯛꯄ ꯇꯥꯏꯃꯤꯡ ꯑꯗꯒꯤ ꯇꯔꯕꯨꯖꯥ ꯃꯨꯜꯂꯛꯄ ꯇꯥꯏꯃꯤꯡ ꯑꯣꯏꯕꯅꯤꯅꯀꯣ ꯂꯥꯡꯉꯊꯦꯜ ꯑꯥꯁꯣꯂꯣꯝ ꯑꯗꯒꯤ ꯐꯥꯝ ꯑꯁꯨꯝ ꯅꯝꯕꯣꯜꯂꯣꯝꯗꯗꯤ ꯀꯩ ꯇꯧꯗ꯭ꯔ ꯖꯥꯠꯂ ꯈꯪꯗꯦ ꯇ꯭ꯔꯕꯨꯖꯥꯒꯨꯝꯕ ꯊꯥꯗ꯭ꯔꯕ ꯖꯥꯠꯂ ꯈꯪꯗꯦ
ꯎ ꯈꯪꯗꯦ ꯀꯛꯆꯤꯡ ꯈꯨꯅꯧꯗꯗꯤ ꯌꯥꯝ ꯊꯥꯏ
ꯎꯝ
ꯈꯣꯏꯅꯤꯡ ꯊꯣꯅꯣ ꯍꯣꯏꯗꯤ ꯐꯖꯅ ꯊꯥꯏ
ꯑꯥ
ꯑꯩ ꯉꯍꯥꯟ ꯅꯣꯡꯃ ꯀꯛꯆꯤꯡ ꯈꯨꯨꯅꯧ ꯆꯠꯂꯨꯏ ꯏꯃꯥꯟꯅꯕꯩ ꯂꯨꯍꯣꯡꯕ ꯌꯥꯎꯕ ꯍꯥ ꯑꯗꯨꯗ ꯂꯝꯕꯤꯗ ꯂꯩꯔꯝꯃꯦꯅ ꯂꯩꯔꯛꯄꯅꯦ ꯑꯃ ꯀꯩꯅꯣ ꯑꯣꯏꯕꯤꯗꯣ ꯌꯦꯂꯣ ꯃꯁꯨ ꯑꯣꯏꯕꯤꯗꯣ ꯃꯅꯨꯡ ꯑꯗꯨ ꯍꯥꯎꯋꯦ
ꯎꯝ
ꯑꯆꯤꯛꯄ ꯃꯐꯝꯒ ꯂꯩꯔꯗꯤ ꯆꯠꯂꯨꯖꯤ ꯀꯩꯅꯣ ꯉꯁꯤ ꯑꯗꯨꯝ
ꯌꯥꯏꯌꯦ ꯌꯥꯏꯌꯦ ꯑꯩ ꯍꯣꯔꯦꯟ ꯉꯥꯛ ꯂꯩꯔꯂꯥꯛꯀꯦ ꯑꯗꯨꯒ ꯆꯠꯂꯨꯁꯤ
ꯃꯐꯝ ꯖꯒꯥꯗꯨꯕꯨ ꯀꯥꯏꯗꯅꯣ ꯆꯠꯁꯦ ꯍꯥꯏꯗꯤ ꯄꯂꯥꯟ ꯂꯩꯇ꯭ꯔꯒꯗꯤ
ꯑꯦ ꯊꯤꯔꯨ ꯊꯤꯔꯨꯔꯗꯃꯤ ꯄꯪꯊꯤ ꯪꯄꯪ ꯄꯪꯆꯠꯇ ꯆꯠ ꯊꯤꯔꯨꯔꯗꯃꯤ
ꯎꯝ
ꯁꯥꯕꯅꯤ ꯌꯨꯝ ꯂꯩꯕꯝ ꯆꯥꯕꯝ ꯈꯪꯗꯦꯕ
ꯎꯝ
ꯀꯥꯏ ꯀꯥꯏꯗꯅꯣ ꯆꯠꯂ ꯀꯣꯏꯊꯤ ꯊꯤꯔꯨꯔꯗꯧꯅꯤ ꯀꯤꯍꯣꯝ ꯃꯇꯝꯖꯨ ꯑꯣꯏꯔꯦ ꯑꯥ ꯁꯔꯝꯒꯤꯗ ꯆꯪꯖꯜꯂꯨꯔꯖꯨ ꯌꯥꯔꯦ
ꯎꯝ
ꯐꯥꯖꯅ ꯎꯈꯣꯡ ꯑꯃ ꯃꯈꯥꯗ ꯐꯝꯃ ꯐꯥꯖꯅ ꯆꯥꯔ ꯂꯣꯏꯔꯦ ꯀꯩꯅꯣ
ꯑꯣ ꯃꯥꯅꯦ
ꯍꯣꯔꯦꯟ ꯋꯥꯏ ꯅꯨꯡꯁꯥ ꯅꯦꯝꯗꯔ ꯊꯣꯔꯛꯑ ꯂꯣꯌꯔꯦ
ꯎꯝ
ꯎꯝ
ꯆꯠꯄꯗꯤ ꯑꯩꯗꯤ ꯑꯁꯣꯝ ꯃꯊꯛꯂꯣꯝꯗ ꯑꯣꯏꯅ ꯆꯠꯅꯤꯡꯉꯤꯗ ꯃꯈꯥ ꯍꯥꯏꯖꯔ ꯃꯊꯛ ꯃꯈꯥꯔꯣꯝꯗ ꯆꯠꯅꯤꯡꯉꯤꯗ ꯃꯈꯥ ꯁꯣꯝ ꯃꯣꯏꯔꯥꯡꯂꯣꯝꯗ ꯆꯠꯅꯤꯡꯗ꯭ꯔꯣ ꯆꯠꯀꯦ ꯑꯃꯨ ꯆꯠꯂꯗꯤ ꯍꯣꯔꯦꯟ ꯅꯨꯃꯤꯠ ꯇꯥꯔꯒꯁꯨ ꯑꯗꯨꯝ ꯍꯜꯂꯛꯄ ꯌꯥꯕ ꯑꯗꯩꯗꯤ ꯅꯨꯃꯤꯠ ꯇꯥꯔꯒꯁꯨ ꯑꯗꯨꯝ ꯑꯂꯤꯂꯤꯌꯥꯌꯥꯠꯇ꯭ꯔ ꯆꯥꯛ ꯆꯥꯊꯣꯛꯑ ꯑꯗꯨꯝ ꯍꯜꯂꯛꯄ ꯌꯥꯔꯦꯗꯅ
ꯎꯝ
ꯑꯗꯩ ꯀꯤꯁꯟ ꯃꯈꯣꯡ ꯑꯗꯩꯗꯤ ꯕꯤꯔꯌꯥꯅꯤꯒꯗ ꯆꯥꯔꯒ ꯑꯗꯨꯝ ꯍꯜꯂꯛꯑꯁꯨ ꯌꯥꯔꯕ ꯇ꯭ꯔꯒ ꯁꯤ ꯐꯨꯠ ꯀꯨꯝ ꯑꯃ ꯈꯔ ꯆꯔꯒ
ꯎꯝ
ꯃꯐꯝ ꯑꯁꯣꯝ ꯅꯝꯕꯣꯜꯂꯣꯝꯗ ꯑꯣꯏꯅ ꯆꯠꯁꯦ ꯆꯠꯁꯦ ꯍꯥꯏꯔꯒꯗꯤ
ꯆꯁꯦ ꯆꯁꯦ ꯌꯥꯢ ꯆꯂꯣꯁꯤ
ꯐꯖꯅ ꯊꯥꯏ ꯍꯥꯏꯕꯅꯦꯕ
ꯎꯝ
ꯅꯪꯅ ꯍꯥꯏꯕꯗꯣ ꯀꯛꯆꯤꯡ ꯈꯨꯅꯧ ꯑꯁꯣꯝ ꯇꯔ ꯄꯨꯖꯥꯗ ꯑꯩꯈꯣꯏ ꯏꯃꯥꯟꯅꯕ ꯑꯃ ꯂꯩ ꯃꯥꯜꯂꯦꯗ ꯂꯩꯌꯦꯕ
ꯎꯝ
ꯀꯩꯅꯤ ꯃꯣꯏꯒꯤ ꯇꯔ ꯄꯨꯖꯥꯗꯤ ꯊꯥꯏꯌꯦ ꯂꯣꯏꯊꯣꯛꯈ꯭ꯔꯦꯗꯤ ꯍꯥꯏꯕꯅꯦꯕ ꯑꯗꯣ ꯂꯣꯏꯊꯣꯛꯄ ꯌꯣꯟꯕ ꯌꯥꯝ ꯁꯤꯠꯂꯦꯅ ꯍꯥꯏꯕꯅꯦ ꯑꯗꯣ ꯍꯧꯖꯤꯛꯇꯣ ꯑꯩ ꯍꯣꯔꯦꯟ ꯍꯥꯏꯐꯦꯠꯇꯤ ꯍꯪꯉꯒꯦ ꯃꯣꯏꯔꯣꯝꯗ ꯐꯪꯒꯗ꯭ꯔꯥ ꯀꯥꯏꯅ ꯐꯪꯉꯒꯗꯤ ꯑꯆꯤꯛꯄ ꯃꯐꯝ ꯑꯃ ꯌꯦꯡꯉꯒ ꯆꯠꯂꯨꯁꯤ ꯅꯠꯇ꯭ꯔꯁꯨ ꯁꯤꯒꯤ ꯂꯥꯡꯉꯊꯦꯟꯗꯣ ꯅꯝ ꯈꯣꯡꯖꯣꯝꯒꯤ ꯈꯤꯇꯪ ꯍꯥꯏꯒꯠꯂꯒ ꯂꯩꯗꯅ ꯑꯗꯨꯒꯤꯗꯣ ꯃꯤ ꯆꯤꯡꯁꯨ ꯌꯥꯝ ꯀꯥꯟꯅꯩꯌꯦꯅ ꯍꯥꯏ ꯑꯗꯒꯤ ꯑ ꯑꯆꯤꯛꯄ ꯃꯐꯝ ꯇꯔꯨꯕꯨꯖ ꯆꯥꯐꯝꯁꯨ ꯌꯥꯝ ꯅꯨꯡꯉꯥꯏꯌꯦꯅ ꯍꯥꯏꯕꯅꯦꯕ ꯀꯤꯍꯣꯝꯗꯤ ꯐꯪꯗꯦ ꯍꯥꯏꯒꯨꯝ ꯇꯥꯏ
ꯎꯝ
ꯑ ꯀꯥꯏꯗꯅꯣ ꯃꯅꯤꯄꯨꯔꯒꯤ ꯗꯒꯤ
ꯑꯃ ꯀꯔꯤꯒꯤꯗꯣ ꯁꯤꯒꯤ ꯉꯥꯔꯤꯌꯥꯟ ꯌꯧꯔꯝꯗꯥꯏ ꯑꯃꯗ ꯀꯔꯤꯕ ꯁꯟꯁꯦꯠ ꯌꯥꯝ ꯊꯣꯛꯑꯦꯒ ꯍꯥꯏꯕꯗꯣ ꯆꯤꯡꯒꯥꯕꯝꯗ ꯈꯪꯣ ꯈꯪꯗ꯭ꯔꯣ ꯃꯔꯝ ꯀꯔꯤꯕꯥ ꯀꯥꯎꯁꯤꯣ ꯆꯤꯜꯂꯤ ꯂꯣꯡꯣꯡꯗ ꯎꯗ ꯚ꯭ꯌꯨ ꯚ꯭ꯌꯨ ꯄꯉꯦ ꯃꯅꯤꯄꯨꯔꯒꯤ ꯁꯤꯒꯤ ꯚ꯭ꯌꯨ ꯄꯣꯏꯟ ꯃꯤꯆꯤꯡ ꯌꯥꯝ ꯀꯥꯟꯅꯔꯝꯃꯤꯗꯅ ꯍꯥꯟꯅ
ꯀꯩꯅꯣꯒꯤꯗꯨꯔꯣ ꯋꯥꯏꯊꯧꯒꯤꯗꯨꯔꯣ
ꯋꯥꯏꯊꯧꯧꯕꯤ ꯅꯠꯇꯦꯝꯃꯤ ꯍꯧꯖꯤꯛ ꯍꯧꯖꯤꯛꯁꯨ ꯆꯤꯡ ꯀꯥꯟꯅꯕ ꯑꯗꯩ ꯅꯣꯡꯃ ꯆꯨꯔꯛꯀꯥꯟꯗꯒ ꯆꯤꯡꯒ ꯌꯥꯝ ꯅꯥꯟꯊꯟꯅꯕꯤ ꯃꯤ ꯌꯥꯝ ꯀꯥꯟꯅꯕꯗꯣ
ꯑꯥ
ꯑꯧꯂ ꯁꯨ ꯑꯣꯏ ꯀꯥꯏꯅ ꯍꯥꯏꯕꯅꯦꯕ ꯑꯗꯣ ꯑꯣ ꯍꯣ ꯍ ꯍ ꯍ
ꯑꯗꯨ ꯍꯧꯖꯤꯛ ꯊꯤꯡꯖꯤꯟꯈ꯭ꯔꯦ ꯃꯤ ꯌꯥꯝ ꯌꯥꯝ ꯂꯅꯦ ꯀꯥꯟꯅꯔꯤꯅ ꯊꯤꯡ
ꯆꯤꯡꯒꯥꯕꯕꯨ ꯆꯨꯔꯆꯥꯟꯄꯨ ꯗꯔꯀꯥꯔ ꯑꯣꯏꯕꯁꯨ ꯅꯠꯇꯕꯗꯨꯕꯨ ꯃꯅꯤꯄꯨꯔꯒꯤ ꯁ꯭ꯋꯥꯥꯏꯖ ꯅꯞꯄꯁꯤꯗ ꯀꯥꯕꯁꯤꯗꯕꯨ ꯃꯣꯏ ꯇꯤꯡꯁꯤꯜꯂꯤꯗꯨꯕꯨ ꯐꯠꯇꯦꯅꯦ ꯃꯣꯏꯗ ꯇꯧꯔꯤꯗꯣ
ꯈꯪꯗꯦ ꯈꯪꯗꯦ ꯊꯤꯡꯕꯤꯅꯕ ꯌꯥꯝ ꯂꯩꯦ ꯀꯩꯅꯣꯝ ꯇꯧꯔꯛꯗꯤ ꯁꯣꯔꯠꯀꯠ ꯇꯧꯔꯗꯤ
ꯍꯥꯥ
ꯀꯥ ꯍꯗꯗ ꯀꯥꯑ ꯇꯅ
ꯎꯝ
ꯀꯥꯏ ꯀꯥꯎꯑꯣ ꯑꯗꯨ
ꯍꯣꯏ ꯀꯩꯅꯣꯊꯤꯡꯕꯁꯨ ꯃꯔꯝ ꯑꯃꯁꯝꯨ ꯂꯩꯔꯝꯅꯤ ꯃꯔꯝꯗꯤ ꯀꯒꯤꯅꯣ ꯍꯥꯏꯔꯀꯥꯟꯗ ꯑꯩꯈꯣꯏꯒꯤ ꯅꯨꯃꯤꯗꯥꯡꯍꯤꯡꯒꯦꯛꯁꯟꯕꯗꯣ
ꯎꯝ ꯑꯗꯨꯛ ꯑꯗꯨ ꯈꯛꯀꯤ ꯅꯠꯇꯦꯗ ꯃꯣꯏ ꯀꯩꯅꯣ ꯀꯩꯅꯣ ꯇꯧꯕ ꯄꯣꯠ ꯆꯩ ꯑꯩꯈꯣꯏꯒꯤ ꯎꯝ ꯎ ꯃꯣꯏꯅ ꯆꯥꯔꯝ ꯆꯥꯔꯝꯃꯒ ꯄ꯭ꯂꯥꯁꯇꯤ ꯤꯛ ꯀꯩꯀꯥꯗꯣ ꯑꯗꯨꯝ ꯀꯩꯅꯣꯗꯨ ꯆꯤꯡꯊꯥꯛꯗꯨ ꯍꯨꯟꯇꯣꯛꯑ ꯊꯝꯃꯝꯕ ꯄꯩꯁꯥꯂꯒ ꯃꯁꯂꯣ ꯂꯝꯕ ꯍꯥꯏꯇꯥꯔꯦ ꯑꯗꯨꯗꯨꯒꯤꯅꯤꯗꯣ
ꯁ꯭ꯋꯤꯛ ꯁꯦꯟꯁꯦꯟꯗ ꯀꯥꯡꯕꯨꯨꯅꯤ ꯅꯩꯅꯔꯇꯦ
ꯎꯝ ꯐꯪꯗꯦꯗ ꯇꯧꯔꯤꯁꯦ
ꯑꯩ ꯌꯥꯏꯌꯦꯦ ꯅꯪ ꯉꯁꯤ ꯍꯣꯔꯦꯟ ꯑꯩ ꯄꯤꯛ ꯎꯞ ꯇꯧꯕ ꯂꯥꯛꯑꯣ ꯑꯗꯨꯒ ꯆꯠꯂꯨꯔ ꯌꯦꯡꯉꯨꯔꯁꯦ ꯃꯐꯝ ꯖꯒꯥ ꯈꯔ ꯅꯨꯡꯉꯥꯏꯕ ꯃꯐꯝ ꯈꯔ ꯑꯃ ꯑꯗꯨꯒ ꯇꯥꯔꯨ ꯄꯨꯖꯥꯗꯣ ꯆꯥꯔ ꯔꯟꯁ
ꯐ꯭ꯔꯥꯟꯁ ꯑꯃ ꯀꯩꯅꯩꯅꯣꯗ ꯆꯥꯁ ꯑ ꯏꯂ ꯆꯣꯏꯕꯗꯣ ꯑꯗꯨ ꯍꯥꯎꯕꯅꯦꯕ ꯑꯗꯨꯗ ꯌꯦ ꯌꯥꯝꯜ ꯆꯥꯔꯦꯕ ꯊꯨꯝꯕꯅꯦ ꯑꯣ ꯑꯉꯥꯡꯕ ꯑꯗꯨꯒ ꯃꯥꯎꯇꯤ ꯈꯦꯅꯅꯤꯕꯨ ꯃꯣꯏ ꯀꯩꯅꯣ ꯀꯕꯥꯛ ꯀꯥꯞꯄ ꯈꯣꯠꯄꯗꯤ ꯈꯪꯗ꯭ꯔꯦ ꯍꯤꯗꯥꯛꯥꯡ ꯅꯨꯡꯗꯥꯥꯡ ꯀꯥꯞꯄ ꯈꯣꯠꯄꯩꯗꯤ ꯈꯪꯗ꯭ꯔꯦ ꯑꯗꯨꯒ ꯍꯥꯎꯕꯗꯅ ꯌꯥꯝ ꯊꯤ ꯍꯦꯜ
ꯑꯣ ꯑꯣ ꯍꯣꯏ ꯆꯠꯅꯁꯤꯀꯣ ꯑꯗꯨꯗꯤ ꯍꯣꯔꯦꯟ ꯉꯥꯏꯍꯥꯛ ꯂꯩꯔꯒꯀꯣ ꯑꯗꯨꯝ ꯐꯣꯟ ꯇꯧꯁꯜꯂꯛꯑꯣꯀꯣ
ꯇꯧꯔꯛꯑꯒꯦ ꯑꯩ ꯇꯧꯔꯛꯒꯦ ꯑꯩ ꯊꯣꯛꯂꯝꯗꯥ ꯍꯥꯏꯔꯒꯦ
ꯍ ꯍꯣ ꯐꯔꯦ ꯐꯔꯦ ꯑꯗꯨꯗꯤ ꯑꯥ